ꯐꯔꯦ
ꯍꯜꯂꯣ
ꯎꯝ
ꯑ
ꯍꯜꯂꯣ ꯍꯜꯂꯣ ꯇꯥꯔꯦ ꯇꯔꯦ ꯆꯥꯔꯕꯣ ꯌꯥꯝ ꯊꯦꯡꯉꯤꯅ ꯎꯝ
ꯊꯦꯡꯉꯤ
ꯎꯝ ꯀꯅꯥ ꯊꯣꯡꯉꯤꯅꯣ ꯆꯥ
ꯃꯃꯥꯟ ꯊꯣꯡꯉꯦ
ꯑꯣ ꯀꯩꯖꯥꯡ ꯊꯣꯡꯈ꯭ꯔꯒ
ꯏꯔꯣꯟꯕ
ꯌꯥꯝ ꯍꯥꯎꯇꯅ ꯆꯥꯏꯗ ꯉꯁꯤꯗꯤ
ꯑ ꯑꯣ ꯑꯦ ꯊꯥꯖ ꯂꯩꯌꯨ ꯅꯪ
ꯎ ꯍꯧꯖꯤꯛꯅ ꯀꯩꯗꯧꯔꯝꯃꯤꯅꯣ
ꯑ ꯀꯩꯝ ꯇꯧꯗꯦ ꯁꯨꯝ ꯐꯝꯃꯝꯕꯅꯤ
ꯀꯣꯏꯗꯣ ꯑ ꯀꯩ ꯆꯥꯛ ꯆꯥꯗ꯭ꯔꯤꯌꯦ ꯀꯥꯎ ꯀꯩ ꯏꯔꯣꯜꯅ ꯍꯥꯏꯔꯕ꯭ꯔꯣ ꯀꯅꯣ ꯀꯌꯥꯒꯤ ꯑꯃꯨꯛꯀ ꯍꯥꯎ ꯋꯥꯔꯤ ꯑꯃ ꯂꯤꯕꯤꯒꯁꯦ ꯉꯔꯥꯡꯅꯦ
ꯎꯝ
ꯑꯩꯈꯣꯏꯒꯤꯗ ꯑꯩꯈꯣꯏꯗ ꯅꯨꯄꯥ ꯑꯃ ꯂꯥꯛꯑꯦꯕꯀꯣ ꯇꯣꯟꯗꯣꯟ ꯃꯃꯥꯟꯅꯕ ꯑꯃ ꯑꯗꯣ ꯈꯨꯕꯥꯛꯅꯩ ꯌꯦꯡ ꯍꯩꯌꯦ ꯑꯩꯅ ꯌꯦꯡꯕꯤꯌꯣ ꯅꯈꯣꯏꯕꯤ ꯑꯃꯒꯤ ꯑꯃꯨꯛ ꯌꯦꯡꯁꯜꯂꯛꯑꯦ ꯑꯩꯒꯤꯃꯛ ꯌꯦꯡꯕꯤꯌꯣꯅ ꯌꯦꯡꯍꯟꯕ ꯕꯦꯝ ꯑꯃ ꯌꯦꯡꯕꯗꯗꯤ ꯀꯩꯝ ꯇꯧꯗ꯭ꯔꯦ ꯑꯗꯨꯗꯨꯒ ꯑꯩꯒꯤ ꯍꯤꯡꯕ ꯀꯥꯟꯗꯅ ꯄꯋꯥꯛꯃꯤꯗꯣ ꯎꯝ ꯃꯔꯔꯥꯡ ꯊꯥꯡꯒꯠꯂꯒ ꯌꯦꯡꯉ ꯃ ꯈꯨꯕꯡ ꯃ ꯌꯦꯡꯗꯦꯕ ꯗꯥꯏꯔꯦꯛ ꯃꯤꯍꯨꯟ ꯌꯦꯡꯕ ꯇꯥꯏꯞꯇꯧꯋꯦꯕꯀꯣ ꯑꯗꯣ ꯑꯩ ꯃꯤꯍꯨꯟꯗꯣ ꯎꯗꯤ ꯀꯦꯗ ꯑꯝꯇ ꯊꯣꯛꯂꯛꯇꯤ ꯍꯏꯦ ꯑꯗꯨꯒ ꯀꯣꯟꯅ ꯃꯣꯏ ꯍꯥꯏꯅꯤ ꯑꯍꯥꯟꯕꯗꯅ ꯁꯅꯥꯃꯍꯤ ꯃꯄꯥꯟ ꯊꯣꯛꯑꯗꯧ ꯃꯥꯜꯂꯤ ꯍꯥꯏꯌꯦ ꯑꯗꯣ ꯁꯅꯥꯃꯍꯤ ꯃꯄꯥꯟꯗꯤ ꯊꯣꯛꯑꯝꯃꯣꯏꯕ ꯑꯩꯈꯣꯏ ꯕꯦꯝꯃꯩꯗꯤ ꯌꯥꯏ ꯃꯤꯅ ꯑꯗꯨꯒ ꯑꯩ ꯌꯦꯡꯀꯥꯟ ꯌꯥꯗ꯭ꯔꯕꯅꯤꯅ ꯑꯗꯨꯒ ꯀꯣꯟꯅꯝꯃꯣꯏ ꯍꯥꯏꯅꯤ ꯑꯩꯗꯣ ꯊꯋꯥꯏꯅꯤ ꯊꯋꯥꯏ ꯃꯤꯗꯣ ꯑꯩ ꯑꯦꯝ ꯌ꯭ꯌꯨꯗ ꯂꯩꯍꯧꯔꯤ ꯁꯤꯗ ꯌꯥꯎ ꯁꯤꯗꯗꯤ ꯂꯩꯇꯦ ꯊ ꯈꯂ ꯌꯦꯡꯉꯣ ꯑꯩꯒꯤ ꯑꯗꯨꯒꯕ ꯌꯥꯕ ꯌꯥꯏ ꯀꯥꯛꯊꯠ ꯄꯥꯈꯠꯂꯤꯅꯦ ꯍꯥꯏꯕ ꯑꯩꯗꯣ ꯈꯪꯕ꯭ꯔ ꯍꯣꯏ ꯕꯃꯒꯤꯗꯣ ꯀꯩꯅꯣ ꯃꯃꯥꯃꯥ ꯏꯃꯨꯡꯗꯒꯤ ꯂꯥꯞꯅ ꯆꯠꯀꯅꯣ ꯍꯥꯏꯕ꯭ꯔꯣ ꯆꯠꯂꯗꯤ ꯈꯨꯗꯣꯡꯊꯤꯕ ꯅꯪꯅꯤ ꯍꯥꯏꯕ ꯑꯗꯨꯃꯥꯏꯅ ꯍꯥꯏꯐꯦꯠ ꯍꯥꯏꯕꯅꯤ ꯌꯨꯝꯗꯒꯤ ꯄꯥꯛꯅ ꯂꯥꯞꯊꯣꯛꯅ ꯊꯝꯒꯅꯣ ꯈꯔ ꯑꯗꯨꯝ ꯅꯛꯅ ꯊꯝꯃꯃꯤꯅ ꯂꯥꯛꯆꯩ ꯌꯥꯝꯅꯅ ꯍꯥꯏ
ꯎꯝ ꯑꯩ ꯀꯧ ꯌꯥꯗ꯭ꯔꯣ ꯌꯦꯡꯅꯕ ꯑꯩꯁꯨ ꯗꯤꯤꯒꯦ ꯍꯥꯏꯦ
ꯑꯗꯨꯤꯒꯤꯅ ꯃꯥꯗꯣ ꯃꯆꯥ ꯀꯩꯅꯣ ꯎ ꯃꯤꯃ ꯆꯨꯞ ꯄꯣ ꯅꯪꯉꯣ ꯍꯥꯏꯕ ꯂꯩ ꯍꯥꯏꯕ꯭ꯔꯣ ꯀꯩꯅꯣꯝ ꯍꯥꯏꯐꯦꯠ ꯍꯥꯏꯔꯅꯤ ꯑꯗꯨ ꯆꯣꯞꯄ ꯅꯪꯉꯗꯣ ꯃꯤꯃꯥꯡ ꯊꯣꯛ ꯍꯥꯏꯕ ꯂꯩ ꯍꯥꯏꯕ ꯃꯤꯃꯥꯡ ꯊꯣꯛꯑꯣ ꯍꯥꯏꯕ ꯂꯩ ꯑꯗꯨꯣ ꯃꯃꯥꯡ ꯊꯣꯛꯄꯗꯣ ꯑꯉꯥꯡꯒꯨꯝꯕ ꯃꯆꯥꯒꯨꯝꯕ ꯆꯥꯎꯇꯥꯗꯤ ꯃꯆꯥ ꯃꯁꯨ ꯂꯨꯍꯣꯡꯕꯗ ꯁꯛꯆꯅꯕ ꯌꯥꯏ ꯍꯥꯏꯌꯦꯕꯀꯣ ꯑꯗꯨ ꯅꯠꯇꯕꯅꯤꯅ ꯑꯉꯥꯡꯁꯨ ꯄꯤꯠꯇ ꯄꯤ ꯄꯤꯕꯅꯤꯅ ꯆꯦꯛꯁꯤꯜꯂꯛꯑꯣꯅ ꯍꯥꯏ
ꯑꯇꯩꯗꯤ ꯍꯥꯏꯔꯝꯗ꯭ꯔꯥ
ꯑꯇꯩꯗꯤ ꯍꯥꯏꯔꯝꯅꯦ ꯌꯥꯝ ꯃꯨꯟꯅ ꯌꯦꯡꯕ ꯅꯠꯇꯦꯗ ꯉꯥꯏꯍꯥꯛ ꯉꯥꯏꯍꯥꯛꯇꯪ ꯌꯦꯡꯉꯣꯏ ꯃꯥꯏ ꯍꯨꯏꯗꯣ ꯈꯨꯅꯨꯡꯁꯤ ꯑꯃ ꯍꯨꯏ ꯑꯃ ꯄꯨꯔꯛꯑꯦꯕ ꯃꯃꯤꯡꯒꯗꯤꯀꯣ ꯕꯦꯝꯃꯒ ꯀꯧꯋꯦꯕꯀꯣ ꯑꯃ ꯍꯁꯀꯤꯗꯨꯣ ꯈꯪꯕ꯭ꯔꯥ ꯑꯗꯨꯗꯨꯅꯦꯕ ꯏꯝꯄꯣꯔꯇꯦꯠꯅꯤꯌꯦ ꯑꯗꯨꯒꯤ ꯅꯨꯄꯥ ꯂ ꯑꯣꯏꯅ ꯄꯨꯔꯛꯏꯗꯣ ꯈꯨꯅꯨꯡꯁꯤ ꯃꯈꯣꯏꯏꯗꯨꯁꯨ ꯈꯣꯡꯕꯁꯨ ꯂꯩꯇꯦꯁꯨ ꯈꯣꯡꯁꯨ ꯈꯣꯡꯗꯦ ꯑꯗꯨꯗꯨꯒ ꯃꯃꯤꯡꯒꯗꯤꯀꯣ ꯕꯦꯃꯒ ꯀꯧꯕꯒ ꯁꯤꯝꯄꯨꯅ ꯀꯧꯕꯒꯗꯤ ꯐꯪꯗꯅꯒ ꯇꯧꯋꯦꯕꯀꯣ ꯑꯗꯨꯒ ꯍꯨꯏꯗꯣ ꯂꯨꯄꯥ ꯂꯤꯁꯤꯡ ꯀꯨꯟꯃꯉꯥ ꯐ
ꯃꯣꯏ ꯄꯩꯁꯥ ꯄꯥꯏꯕꯩ ꯋꯥꯔꯤꯗꯤ ꯅꯣꯏꯗ ꯂꯤꯁꯤꯡ ꯀꯨꯟ ꯃꯉꯥ ꯀꯥꯏꯅ ꯍꯨꯏꯗꯕꯣ
ꯑꯗꯨꯅꯦ ꯑꯗꯨꯒ ꯃꯥꯒꯤ ꯆꯥꯅꯕꯗꯨꯁꯨ ꯃꯣꯏ ꯑꯗꯨꯃꯥꯏꯅ ꯇꯧꯕ ꯍꯨꯏ ꯈ ꯏꯝꯄꯣꯔꯠ ꯑꯣꯏꯕ ꯍꯨꯏꯗꯣ ꯊꯨꯝ ꯊꯥꯛꯄ ꯄꯤꯖꯕ ꯌꯥꯗꯕꯅꯦꯕ ꯑꯗꯨꯝ ꯌꯦꯦꯟꯅ ꯑꯗꯨꯝ ꯄꯤꯖꯌꯦ ꯗꯣꯟꯗꯣꯟꯅ ꯍꯥꯏꯌꯦ ꯑꯗꯨꯒꯤ ꯃꯥ ꯆ ꯑꯩꯁꯦ ꯑꯩꯕꯨꯧ ꯆꯥꯛ ꯉꯝꯗꯦꯅ
ꯅꯪ ꯑꯦꯝ ꯌꯨ ꯆꯠꯂꯔꯣꯏꯗ꯭ꯔꯥ
ꯆꯀꯅꯤ
ꯅꯨꯃꯤꯠ ꯀꯌꯥꯅꯤ ꯂꯩꯗꯣꯏꯅꯣ ꯌꯨꯝꯗ
ꯌꯨꯝꯗ ꯈꯔꯅꯤ ꯂꯩꯒꯅꯤ ꯑꯗꯨꯒ ꯆꯠꯂꯅꯤ
ꯄ꯭ꯔꯙꯅ
ꯊ ꯊꯪꯩ ꯆꯠꯇꯣꯏꯅꯦ
ꯑꯥ ꯑꯗꯨꯝ ꯂꯩꯗꯣꯔꯤꯕꯔꯤꯕꯣ ꯍꯥꯏꯁꯦ
ꯈꯔꯗꯤ ꯂꯩꯌꯦ ꯆꯍꯤ ꯑꯃꯃꯨꯛ ꯂꯩꯌꯦꯦ ꯂꯥꯛꯀꯦ ꯂꯍꯣꯡꯕꯗ
ꯀꯩ ꯇꯧꯗꯅꯍ ꯃꯗꯥ
ꯎꯝ ꯑꯦꯛꯖꯥꯝꯒꯨꯝꯦ ꯑꯗꯨꯅ ꯂꯥꯏꯔꯤꯛ ꯈꯔ ꯄꯥꯒ ꯅ ꯂꯩ ꯂꯛꯄꯗꯤꯦ
ꯍ ꯎ
ꯂꯩꯒꯦ ꯇꯧꯕ ꯑ ꯑꯩꯁꯨ ꯃꯣꯏꯒꯤ ꯀꯤꯝ ꯑꯃꯁꯨ ꯂꯩꯌꯦꯕꯀꯣ ꯑꯗꯨꯁꯨ ꯊꯥꯁꯦ ꯔꯟ ꯇꯧꯕ ꯇꯥꯏꯄꯦꯟ ꯐꯪꯕꯤ ꯑꯗꯨ ꯑꯗꯨ ꯐꯥꯎꯗꯧꯕ ꯃꯥ ꯑꯗꯣ ꯂꯥꯏꯔꯤꯛ ꯈꯔ ꯄꯥꯅꯤꯡꯕ꯭ꯔꯥ ꯌꯦꯡꯒꯦ ꯑ ꯇꯔꯦꯒ ꯁꯤꯗꯂ ꯏꯕꯗ ꯂ ꯀ ꯄꯅꯤꯗꯦ
ꯑ
ꯍꯜꯂꯣ ꯑꯝ ꯍꯜꯂꯣ ꯍꯜꯂꯣ